ꯂꯥꯏꯟ ꯕꯤꯖꯤ ꯑꯣꯏꯕꯒꯤꯅꯦ ꯑꯥ
ꯕꯤꯖꯤ ꯕꯤꯖꯤ ꯑꯣꯏꯕꯒꯤꯔꯥ
ꯑꯩꯔꯣ ꯑꯩ ꯕꯤꯖꯤ ꯑꯣꯏꯗꯦꯗ
ꯑꯩꯅ ꯕꯤꯖꯤ ꯑꯣꯏꯕꯒꯤꯔ
ꯍꯣꯏ ꯅꯪꯅ ꯕꯤꯖꯤ ꯑꯣꯏꯕꯒꯤꯅꯦ
ꯑꯩꯁꯨ ꯃꯤꯕꯨꯗꯤ ꯐꯣꯟꯗꯤ ꯇꯧꯗꯦ ꯑꯗꯨꯝ ꯍꯣꯏ ꯐꯣꯟꯗꯤ ꯄꯥꯏꯗꯤ ꯄꯥꯏꯌꯦꯀꯣ
ꯎꯝ ꯑꯩꯗꯤ ꯃꯤ ꯃꯤ ꯀꯅꯥꯁꯨ ꯂꯩꯇ꯭ꯔꯤꯕꯣ ꯅꯪꯅ ꯐꯔꯁꯅꯦ ꯑꯅꯥꯁꯨ ꯀꯣꯜ ꯊꯧꯔꯛꯇꯦ
ꯑꯣ ꯑꯣ ꯍꯣꯏ ꯑꯩ ꯉꯁꯥꯏꯗꯤ ꯑꯩꯗꯤ ꯇꯧꯗꯤ ꯇꯧꯔꯝꯕꯅꯦ ꯑꯗꯨ ꯈꯔꯅ ꯑꯃꯨꯛ ꯆꯠꯇꯕꯁꯨ ꯂꯩꯌꯦꯀꯣ
ꯍꯣꯏ ꯔꯤ ꯑ ꯂꯥꯏ ꯑꯁꯤ ꯂꯥꯏꯟꯒꯤ ꯕꯤꯖꯤ ꯑꯣꯏꯕꯒꯤꯅꯤ
ꯍꯣꯏ ꯑꯃꯥ ꯑꯃꯗꯤ ꯑꯗꯨꯃꯥꯏꯟ ꯇꯧꯋꯦ ꯀꯩꯁꯨ ꯆꯠꯇꯕ ꯃꯇꯝꯁꯨ ꯂꯩꯌꯦ ꯍꯣꯏ
ꯎꯝ ꯑꯣꯔ ꯀꯕꯤ ꯌꯥꯝ꯭ꯔꯅꯦꯔꯤꯕꯣ
ꯎꯝ ꯑ ꯉꯔꯥꯡ ꯅꯨꯃꯤꯠ ꯑꯅꯤ ꯑꯍꯨꯝꯗꯤ ꯌꯦꯡꯗ꯭ꯔꯦ ꯑꯩꯈꯣꯏꯗꯤ
ꯑꯣ ꯀꯔꯤꯒꯤꯔ
ꯃꯣꯏ ꯈꯔ ꯇꯥꯏꯃꯤꯡꯗꯣ ꯃꯥꯟꯅꯗꯕ ꯍꯥꯏꯕ ꯇꯥꯔꯦ ꯑꯗꯨꯒ ꯊꯕꯥꯛꯁꯨ ꯖꯕꯛꯁꯨ ꯈꯔ ꯆꯤꯟꯕ
ꯎꯝ ꯑꯩꯗꯤ ꯉꯔꯥꯡ ꯈꯖꯤꯛꯇ ꯌꯦꯡꯉꯒ ꯇꯨꯝꯈ꯭ꯔꯦ ꯌꯦꯡꯅꯤꯡꯗꯦꯕ ꯇꯨꯝꯅꯤꯡꯕꯅ ꯍꯥꯜꯂꯦꯕ ꯃꯣꯏ ꯇꯥꯏꯃꯤꯡꯗꯣ
ꯑꯗꯨꯅꯤ ꯋꯥꯏꯀꯣ ꯉꯥꯏꯕꯗꯣ ꯉꯥꯏꯕ ꯉꯝꯗꯦꯕ
ꯑꯩꯈꯣꯏꯅ ꯇꯨꯝꯕ ꯃꯇꯝꯗ ꯃꯣꯏꯅ ꯁꯥꯟꯅꯔꯦ ꯀꯗꯥꯏꯗꯒꯤ ꯌꯥꯒꯦꯔꯥ
ꯑꯗꯨꯅꯤ ꯑꯗꯨꯅꯤ ꯃꯤꯅ ꯇꯨꯝꯕ ꯃꯇꯝꯗ ꯈꯔ ꯑꯣꯏ ꯅꯥꯏꯟ ꯇꯦꯟ ꯑꯦꯂꯕꯦꯟꯒꯨꯝꯕ ꯑꯣꯏꯔꯗꯤ ꯆꯠꯆꯒꯗꯕ꯫
ꯍꯣꯏ ꯑꯩꯈꯣꯏꯔꯣꯝ ꯎꯝ ꯑꯩꯈꯣꯏꯔꯣꯝꯗꯁꯨ ꯁꯥꯟꯅꯕ ꯃꯣꯏ ꯈꯪꯒꯅꯤ ꯇꯨꯝꯕ ꯐꯥꯗꯔ ꯗꯤ ꯃꯤꯁꯤ ꯇꯨꯝꯕ ꯐꯗꯗꯤ ꯌꯥꯗꯦꯕ ꯍꯅꯨꯔꯛꯀꯅꯤ ꯃꯁꯛ ꯊꯤꯔꯛꯀꯅꯦꯕ
ꯃꯣꯏꯅ ꯑꯩꯈꯣꯏ ꯑꯩꯈꯣꯏꯗ ꯁꯥꯟꯅꯔꯗꯤ ꯃꯣꯏ ꯈꯪꯒꯗꯕꯅꯦ
ꯍꯣꯏ ꯃꯣꯏꯁꯨ ꯈꯪꯒꯗꯕꯅꯤ ꯑꯩꯈꯣꯏꯗ ꯀꯩꯅꯣ ꯂꯩ ꯏꯁꯇꯦꯗꯤꯌꯝ ꯂꯩꯗꯕꯤꯒꯤ ꯋꯥꯅꯤ ꯏꯁꯇꯦꯗꯤꯌꯝ ꯂꯩꯕ ꯋꯥꯅꯤ ꯈꯪꯒꯅꯤ
ꯃꯥꯅꯦ ꯃꯥ ꯅꯣꯏ ꯂꯥꯏ ꯂꯥꯏꯗꯤ ꯂꯥꯛꯄ꯭ꯔꯥ ꯅꯣꯏꯗ
ꯍꯣꯏ ꯂꯥꯛꯑꯦ ꯎꯝ ꯇꯥꯗꯦ ꯉꯁꯥꯏꯗꯤ ꯈꯖꯤꯛ ꯈꯖꯤꯛ ꯈꯖꯤꯛ ꯈꯖꯤꯛ ꯆꯨꯔꯤꯗ ꯑꯗꯨ ꯀꯟꯅ ꯆꯥꯗꯩ
ꯍꯣꯏ ꯑꯩꯈꯣꯏꯒꯤꯗꯤ ꯉꯁꯤꯗꯤ ꯅꯣꯡ ꯀꯔꯤꯁꯨ ꯇꯥꯗ꯭ꯔꯦ ꯉꯁꯥꯏꯗꯒꯤ
ꯑꯣ
ꯁꯟꯗꯦꯗꯤ ꯅꯣꯡ ꯇꯥꯗ꯭ꯔꯁꯨ ꯐꯩꯀꯣ
ꯎꯝ
ꯅꯣꯡ ꯇꯥꯗꯕꯅ ꯁꯟꯗꯦꯁꯨ ꯃꯥꯜꯂꯦꯕ
ꯎꯝ
ꯅꯣꯡꯕꯨ ꯇꯥꯕꯨ ꯇꯥꯕꯤꯔꯗꯤ ꯁꯟꯖꯩꯁꯨ ꯃꯥꯟꯗ꯭ꯔꯦ ꯀꯣ꯫
ꯎꯝ ꯑꯩꯈꯣꯏꯗꯤ ꯆꯠꯁꯨ ꯆꯠꯇ꯭ꯔꯦ ꯏꯁꯤꯡ ꯂꯥꯝꯕꯅꯦꯕ ꯑꯩꯈꯣꯏ ꯆ꯭ꯔꯁ ꯆꯠꯄꯒꯤ ꯂꯝꯕꯤꯗꯣ
ꯑꯣ
ꯑꯗꯨꯒꯤ ꯆꯠꯇ꯭ꯔꯦ ꯏꯁꯤꯡ ꯂꯥꯜꯂꯣꯏ ꯍꯥꯏ ꯗꯤ ꯌꯥꯝ ꯀꯣꯏꯕꯀꯣ ꯁꯥꯡꯕ ꯂꯝꯕꯤꯗꯣ
ꯑꯣ
ꯏꯁꯤꯡ ꯂꯝꯕꯤꯗ ꯂꯥꯜꯂꯗꯤ ꯇꯦꯟꯕ꯫
ꯑꯣ ꯑꯣ ꯑꯣ ꯅꯣꯡ ꯀꯟꯅ ꯇꯥ ꯃꯅꯦꯅꯦ ꯑꯗꯨꯗꯤ
ꯎꯝ ꯑꯗꯨꯝ ꯂꯥꯟꯕꯗꯤ ꯉꯝꯃꯦ ꯑꯗꯨꯝ ꯆꯠꯄꯒꯤ
ꯆꯔ ꯆꯠꯀꯅꯤ ꯍꯥꯏꯅ ꯗ꯭ꯔꯦꯁ ꯇꯧꯔꯒ ꯏꯁꯤꯡ ꯂꯥꯟꯕ ꯂꯩꯔꯗꯤ ꯆꯥꯁꯨ ꯋꯥꯏꯑꯅꯀꯣ
ꯎꯝ꯫
ꯍꯣꯏ ꯀꯔꯤ ꯌꯦꯟꯁꯥꯡ ꯀꯔꯤ ꯌꯦꯁꯥꯡ ꯆꯥꯔꯒꯦ ꯉꯁꯤꯗꯤ
ꯉꯁꯤꯗꯤ ꯁꯧꯒ꯭ꯔꯤꯁꯨ ꯊꯣꯡꯈ꯭ꯔꯦ ꯑꯗꯨꯒ ꯈꯥꯃꯦꯟ ꯑꯆꯧꯕꯗꯣ ꯑꯗꯨ ꯀꯥꯡꯉꯧ ꯑꯂꯨꯒ ꯈꯥꯃꯦꯟꯒ ꯀꯥꯡꯉꯧ ꯇꯧꯔꯦ ꯑꯣꯝꯂꯦꯠꯁꯨ ꯇꯧꯈꯔꯦ
ꯑ ꯃꯊꯦꯟꯗꯤ ꯌꯥꯝꯃꯦꯍꯦ
ꯎꯝ
ꯃꯊꯦꯟ ꯃꯊꯦꯟꯅꯤꯍꯧ ꯑꯗꯨꯗꯤ
ꯍꯧꯖꯤꯛꯇꯤ ꯍꯋꯥꯏ ꯃꯇꯝ ꯈꯥꯃꯦꯟ ꯃꯇꯝ ꯑꯣꯏꯕꯅꯤꯅꯀꯣ
ꯍꯣꯏ ꯍꯣꯏ ꯑꯗꯨ ꯍꯥꯎꯁꯨ ꯍꯥꯎꯕ ꯍꯥꯎꯁꯨ ꯍꯥꯎꯕꯅꯦ ꯑꯩꯈꯣꯏꯗꯤ ꯁꯣꯏꯕꯨꯝ ꯇꯥꯛꯑꯦ
ꯑꯣ ꯁꯣꯏꯕꯨꯡꯒꯥ ꯁꯣꯏꯕꯨꯝꯒ ꯑꯂꯨꯒ ꯌꯦꯟꯗꯦꯝꯒ ꯏꯔꯣꯜꯂꯨꯅꯦ
ꯑꯗꯨ ꯑꯗꯨ ꯑꯩꯈꯣꯏꯗꯤ ꯑꯂꯨꯅꯤ ꯁꯣꯏꯕꯨꯝꯅꯤ ꯑꯗꯨꯒꯨꯝꯕ ꯍꯥꯞꯄꯦꯗꯅ
ꯎꯝ
ꯑꯗꯨꯒ ꯑꯗꯨꯝ ꯊꯣꯡꯕꯅꯤꯍꯦ
ꯑꯣ ꯍꯧꯖꯤꯛ ꯑꯩꯈꯣꯏ ꯑꯩꯈꯣꯏ ꯃꯐꯝꯗꯗꯤ ꯊꯥꯡꯖꯤꯡꯁꯨ ꯊꯣꯛꯈ꯭ꯔꯦꯕ ꯊꯥꯡꯖꯤꯡꯒ ꯁꯣꯏꯕꯨꯝꯒ ꯑꯂꯨ ꯏꯔꯣ ꯌꯦꯟꯗꯦꯝ ꯍꯥꯞꯂꯒ ꯏꯔꯣꯜꯂꯗꯤ ꯑꯦꯁ ꯂꯥꯏꯗꯝꯗꯝꯅꯦ
ꯑꯣ ꯃꯥꯅꯤ ꯃꯥꯅꯤ ꯃꯥꯅꯤ ꯍꯧꯕꯅꯤ ꯑꯗꯨꯁꯨ
ꯎꯝ
ꯑꯩꯈꯣꯏ ꯌꯥꯝ ꯆꯥꯔꯝꯃꯦ ꯑꯩꯈꯣꯏꯁꯨ ꯅꯍ ꯑꯗꯨꯒꯨꯝꯕ
ꯑ
ꯑꯗꯨ ꯍꯧꯖꯤꯛꯀꯥꯟꯗꯤ ꯌꯨꯝꯗ ꯂꯩꯕꯒꯤ ꯍꯥꯏꯕ ꯇꯥꯔꯦ
ꯎꯝ
ꯑꯩꯈꯣꯏ ꯏꯃꯈꯣꯏꯅ ꯑꯗꯨꯝ ꯊꯣꯡꯕꯒꯤ ꯑꯗꯨꯝ ꯄꯥꯡꯊꯣꯛ ꯊꯣꯡꯅ ꯁ ꯂꯩꯛꯑꯦꯅ ꯑꯍꯥꯟꯕꯒꯤꯈ ꯑꯣꯏꯅ ꯊꯣꯡꯉꯗꯤ
ꯍꯣꯏ ꯑꯈꯣꯏ ꯊꯣꯡꯡꯂꯗꯤꯍꯥꯎ ꯍꯥꯎꯗꯕ ꯃꯥꯟꯕꯁꯨ ꯑꯗꯨꯝ ꯄꯨꯡꯍꯥꯎ ꯍꯥꯎꯕꯅꯦ
ꯍꯣꯏ ꯍꯣꯏ ꯍꯣꯏ ꯍꯣꯏ ꯑꯍꯥꯟꯕ ꯑꯣꯏꯅ ꯊꯣꯡꯕꯁꯨ ꯍꯧꯕꯅꯤꯍꯦ
ꯎꯝ
ꯅꯣꯏ ꯑꯗꯨꯝ ꯂꯩꯒꯗꯧꯕ꯭ꯔꯥ ꯌꯨꯝꯗ ꯉꯁꯤꯗꯤ
ꯎꯝ ꯑꯗꯨꯝ ꯂꯩꯅꯤ ꯀꯣꯏꯕꯁꯨ ꯆꯠꯂꯣꯏ ꯁꯟꯗꯦꯅꯤꯅ ꯌꯨꯝꯗ ꯂꯩꯣꯏꯔꯒꯦ
ꯑꯣ ꯑꯗꯨꯅ ꯁꯟꯗꯦꯗꯤ ꯐꯖꯅ ꯄꯣꯊꯥꯕꯅꯁꯨ ꯐꯩꯌꯦꯗ
ꯍꯣꯏ
ꯑꯗꯨꯣꯏꯅꯣ ꯄꯣꯊꯥꯔꯒ ꯑꯃꯨꯛ ꯃꯟꯗꯦ ꯇ꯭ꯌꯨꯁꯗꯦ ꯁꯦꯇꯔꯗꯦ ꯐꯨꯗꯦ ꯑꯃꯨꯛ ꯊꯥ ꯇꯧꯒꯗꯧꯅꯤꯅꯀꯣ
ꯎꯝ
ꯑꯩꯈꯣꯏꯅ ꯆꯠꯀ ꯇꯧꯕ ꯊꯕꯥꯛ ꯃꯌꯥꯝꯁꯤꯗꯣ ꯑꯗꯨꯝ
ꯎꯝ
ꯃꯤꯁꯨ ꯆꯠꯀꯅꯤ ꯑꯩꯈꯣꯏꯁꯨ ꯆꯠꯄꯤꯒꯤ ꯁꯦꯟꯗꯦꯗꯤ ꯐꯖꯅ ꯄꯣꯊꯥꯕꯅ ꯐꯔꯤ ꯐꯩꯌꯦ
ꯎꯝ ꯑꯗꯨꯗꯤ ꯉꯁꯤꯗꯤ ꯄꯨꯡ ꯐꯖꯅ ꯇꯣꯝꯊꯣꯛꯈ꯭ꯔꯣ ꯆꯥꯛ ꯆꯥꯛ ꯐꯖꯅ ꯆꯥꯔꯒ ꯇꯨꯝꯊꯣꯛꯈ꯭ꯔꯣ
ꯑꯗꯨꯃꯥꯏꯅ ꯇꯧꯕꯅꯤꯍ ꯑꯩꯗꯤ ꯑꯗꯨꯒꯤ ꯐꯖ ꯇꯨꯝꯒꯦ ꯍꯥꯏꯅ ꯀꯨꯏꯗ꯭ꯔꯤ ꯍꯧꯒꯠꯄꯗꯣ ꯆꯥꯛ ꯆꯥꯔꯦꯗꯅ
ꯑ ꯎꯝ
ꯑꯩꯈꯣꯏꯁꯨ ꯂꯥꯎꯒꯨꯝꯕ ꯐꯥꯝꯒꯨꯝꯕ ꯇꯧꯋꯦꯕꯀꯣ
ꯑꯣ
ꯑꯗꯨꯗ ꯏꯔꯥꯡꯁꯨ ꯐꯊꯕꯅꯤꯅ ꯅꯨꯡꯇꯤꯒꯤꯕꯨꯗꯤ ꯆꯠꯇꯦ ꯑꯗꯨ ꯃꯤ ꯆꯠꯄ ꯃꯇꯝꯗ ꯆꯠꯅꯕ ꯍꯥꯏꯅ ꯍꯌꯦꯡꯗꯤ ꯆꯠꯒꯗꯕꯅꯦꯕ ꯑꯩꯈꯣꯏ ꯑꯩꯈꯣꯏ ꯈꯨꯟꯒꯤ ꯃꯤꯁꯦ
ꯎꯝ ꯑꯩꯈꯣꯏꯔꯣꯝꯗꯗꯤ ꯀꯔꯤꯁꯨ ꯇꯧꯗꯦꯗ ꯑꯗꯨꯝ ꯄꯨꯡꯂꯩ ꯂꯩꯅꯩ
ꯅꯣꯏ ꯑꯗꯨꯗ ꯑꯗꯨꯔꯣꯝꯗꯅ ꯈꯔ ꯑꯗꯨꯃꯥꯏꯅ ꯇꯧꯅꯤ ꯑꯩꯈꯣꯏꯅ ꯈꯔ ꯑꯗꯨꯝ ꯃꯤ ꯖꯥꯇꯤ ꯂꯩꯃꯤꯟꯅꯕꯤꯒꯤꯀꯣ
ꯎꯝ
ꯏꯔꯥꯡꯗꯤ ꯀꯜꯂꯦꯍꯦ ꯑꯗꯨꯗꯣ ꯑꯩꯈꯣꯏ ꯑꯩꯈꯣꯏ ꯔꯣꯝꯗꯗꯤ
ꯑꯗꯨ ꯀꯩꯁꯨ ꯈꯟꯒꯅꯨ ꯄ꯭ꯔꯊꯅꯥ ꯀꯟꯅ ꯇꯑꯣ ꯏꯁꯣꯔꯅ ꯄꯔꯅꯥ ꯀꯟꯕ ꯃꯤꯗ ꯀꯟꯕꯤꯅꯤ
ꯑꯗꯨꯅꯤ ꯍꯣꯏ ꯆꯨꯝꯃꯤ ꯆꯨꯝꯃꯦ
ꯎꯝ
ꯑꯃ ꯈꯛꯇ ꯇꯧꯕ ꯇꯥꯔꯦꯅꯥ
ꯎꯝ
ꯎꯄꯥꯢ ꯂꯩꯇ꯭ꯔꯦꯕꯀꯣ
ꯎꯝ ꯅꯨꯡꯁꯤꯅꯕ ꯇꯥꯏꯌꯦ
ꯑꯗꯨ ꯏꯝꯐꯥꯜꯗꯁꯨ ꯏꯝꯐꯥꯜꯗꯁꯨ ꯇꯧꯕꯨꯗꯤ ꯇꯧꯋꯦꯅ ꯈꯔ ꯈꯔꯗꯤ
ꯎꯝ
ꯅꯣꯏ ꯔꯨꯝꯗ ꯀꯩꯅꯣꯒꯨꯝꯕ ꯌꯥꯝꯕ꯭ꯔꯥ ꯃꯦꯡꯒꯣꯒꯨꯝꯕ
ꯍꯣꯏ ꯌꯥꯝ ꯂꯩꯌꯦ
ꯃꯦꯡꯒꯣꯒꯤ ꯁꯤꯖꯟꯁꯨ ꯑꯣꯏꯕꯅꯤꯍꯦ ꯍꯧꯖꯤꯛꯀꯥꯟ
ꯍꯣꯏ ꯉꯁꯥꯏꯗ ꯆꯥꯔꯤꯌꯦ ꯑꯩꯈꯣꯏ ꯃꯄꯨꯝ ꯑꯅꯤ ꯑꯍꯨꯝꯒꯨꯝ ꯆꯥꯊꯣꯛ ꯅꯨꯡꯇꯤꯒꯤ ꯆꯥꯕꯅꯦ ꯍꯣꯏ ꯀꯩꯅꯣ ꯃꯦꯡꯒꯣ ꯑꯣꯏꯔꯁꯨ ꯑꯆꯧꯕꯗꯣ
ꯃꯦꯡꯒꯣ ꯍꯣꯏ ꯑꯗꯨ ꯁꯤꯖꯟꯗꯗꯤ ꯆꯥ ꯍꯧꯕꯅꯁꯨ ꯐꯩꯌꯦꯅ
ꯎꯝ
ꯌꯥꯝ ꯆꯥꯗꯕꯤꯗꯀꯣ
ꯎꯝ ꯅꯨꯡꯇꯤꯒꯤ ꯈꯔ ꯈꯔ
ꯌꯥꯝ ꯆꯥꯕꯁꯨ ꯐꯗꯦꯅꯦ
ꯍꯣꯏꯅꯦ ꯐꯠꯇꯦ ꯅꯨꯡꯇꯤꯒꯤ ꯈꯔ ꯈꯔ
ꯑꯍꯣꯏ ꯈꯔ ꯋꯥ ꯋꯥꯕꯁꯨ ꯂꯩꯌꯦꯕꯀꯣ
ꯎꯝ
ꯅꯣꯏ ꯀꯩꯅꯣꯒꯨꯝꯕꯗꯤ ꯇꯧꯗꯦ ꯌꯨꯇ꯭ꯌꯨꯞ ꯌꯨꯇ꯭ꯌꯨꯞꯀꯨꯝꯕꯗꯤ ꯌꯨꯇ꯭ꯌꯨꯞꯀꯨꯝꯕꯗꯤ ꯍꯥꯡꯗꯦ
ꯑꯩꯗꯤ ꯌꯨꯇꯨꯕꯔ ꯍꯥꯡꯗꯦꯗ ꯅꯪꯗꯦꯗ
ꯑꯣ ꯑꯣ ꯑꯈꯣꯏꯁꯨ ꯍꯪꯗꯦ ꯑꯗꯨꯝ ꯃꯤꯒꯤ ꯈꯛꯇ ꯑꯗꯨꯝ ꯌꯦꯡꯕꯅꯦ
ꯎꯝ ꯃꯤꯒꯤ ꯌꯦꯡꯕꯅꯦ ꯑꯗꯨ ꯊꯕꯛ ꯇꯧꯕ ꯅꯪꯗꯦꯕ ꯑꯗꯨꯒꯨꯝ ꯍꯥꯡꯉꯨꯗꯤ
ꯍꯣꯏ ꯍꯣꯏ ꯑꯩꯈꯣꯏ ꯑꯩꯈꯣꯏꯗꯤ ꯅꯪꯗꯦ ꯍꯥꯏꯕꯗꯤ ꯅꯠꯇꯦ ꯗꯦ ꯑꯗꯨꯝ ꯅꯪꯕꯁꯨ ꯅꯪꯉꯦ ꯑꯗꯨ ꯀꯔꯤ ꯑꯣꯏꯅ ꯇꯧꯁꯦꯔꯥ ꯌꯨꯇ꯭ꯌꯨꯕꯀꯨꯝꯕ ꯌꯨꯇ꯭ꯌꯨꯕꯀꯨꯝꯕ ꯇꯧꯕꯁꯤꯁꯨ ꯈꯔ ꯑꯩꯈꯣꯏꯒꯤ ꯇꯥꯂꯦꯟ ꯑꯃ ꯌꯧ
ꯍꯣꯏ ꯇꯦꯂꯦꯟ ꯂꯩꯗꯗꯤ ꯌꯥꯗꯦꯕ ꯅꯨꯡꯇꯤꯒꯤ ꯖꯥꯠ ꯖꯥꯠ ꯇꯧꯏꯗꯧꯕꯅꯤꯅꯀꯣ
ꯍꯣꯏ ꯍꯣꯏ
ꯗꯨ ꯇꯦꯂꯦꯟ ꯂꯩꯇ꯭ꯔꯗꯤ ꯌꯥꯗꯦꯕ ꯌꯨꯇꯨꯕꯔꯗꯤ
ꯃꯤ ꯃꯤ ꯅ ꯈꯔꯌꯦꯡ
ꯆꯥꯛ ꯆꯥꯥꯔꯁꯨ ꯆꯥꯛꯆꯥꯕ ꯀꯥꯟꯕ ꯇꯥꯕ ꯌꯦꯟꯖꯥꯡꯁꯨ ꯆꯥꯕ ꯀꯟꯕ ꯇꯥꯕ ꯑꯩꯈꯣꯏꯗꯤ ꯄꯤꯁ ꯑꯃ ꯑꯅꯤ ꯆꯥꯔꯗꯤ ꯄꯦꯜꯂꯦ
ꯑꯗꯨꯅꯤ ꯃꯤꯅ ꯌꯦꯡꯅꯤꯡ ꯌꯦꯡꯕꯤꯅꯤꯡꯉꯣꯏꯕ
ꯍꯣꯏ
ꯀꯥꯂꯦꯟꯗꯤ ꯗꯔꯀꯥꯔꯗꯤ ꯂꯩꯌꯦꯅꯦ ꯌꯨꯇ꯭ꯌꯨꯕ ꯍꯥꯡꯒꯗꯕꯁꯨ
ꯎꯝ ꯌꯨꯇ꯭ꯌꯨꯞ ꯍꯥꯡꯂꯗꯤ ꯆꯥꯛ ꯆꯥꯕ ꯀꯟꯕ ꯇꯥꯕ ꯏꯟꯁꯥꯡ ꯆꯥꯕ ꯀꯟꯕ ꯇꯥꯕ ꯑꯩꯈꯣꯏꯗꯤ ꯑꯗꯨꯒꯨꯝ ꯇꯧꯕ ꯉꯝꯗꯦ
ꯈꯔ ꯐꯖ ꯐꯖꯗꯗꯤ ꯌꯥꯎꯔꯣꯏꯕꯀꯣ
ꯃꯁꯛꯁꯨ ꯐꯖꯗꯗꯤ ꯌꯥꯗꯦ
ꯑꯗꯨꯅꯤ
ꯃꯁꯛꯇꯤ ꯀꯔꯤꯁꯨ ꯀꯥꯏꯗꯦ ꯑꯗꯨꯝ ꯐꯖꯔꯦ ꯑꯗꯨ ꯀꯩꯅꯣ ꯀꯩꯅꯣ ꯑꯦꯛꯁꯄꯥ꯭ꯔꯠ ꯑꯣꯏꯗꯕ ꯃꯤ ꯌꯨꯇ꯭ꯌꯨꯕꯔ ꯑꯩꯈꯣꯏꯗꯤ ꯅꯝꯕꯤꯅꯤꯉꯥꯏꯁꯨ ꯑꯃ ꯂꯩꯌꯦ ꯑꯩꯈꯣꯏꯗꯤ ꯀꯅꯥꯅ ꯅꯝꯕꯤꯅꯤ
ꯍꯣꯏ ꯍꯣꯏ ꯍꯣꯏ ꯍꯣꯏꯅꯦ ꯑꯗꯨꯅꯦ ꯌꯥꯝꯅ ꯂꯨꯕꯁꯨ ꯂꯨꯕ ꯃꯥꯜꯂꯦ ꯁꯨ ꯑꯗꯨꯕꯨ ꯑꯗꯨꯝ ꯌꯦꯡ ꯌꯦꯡꯅꯤꯡꯕ ꯃꯤꯒꯤꯗꯤ ꯑꯗꯨꯝ ꯄꯪꯌꯦꯡ ꯌꯦꯡꯁꯨ ꯌꯦꯡꯕꯁꯨ ꯅꯨꯡꯉꯥꯏꯌꯦꯅ
ꯎꯝ
ꯑꯗꯨꯒ ꯑꯗꯨꯒꯨꯝꯕ ꯔꯥꯐꯤ ꯑꯃ ꯌꯧꯗ꯭ꯔꯗꯤ ꯋꯥꯕꯅꯤꯍꯦ
ꯎꯝ ꯅꯍꯥꯟ ꯑꯃꯗꯤ ꯍꯥꯡꯂꯝꯃꯦ ꯑꯩ ꯇꯟꯕꯒꯤ ꯑꯗꯨ ꯇꯧꯕ ꯅꯪꯗꯕꯤꯀꯣ
ꯑꯣ
ꯑꯩꯅ ꯇꯧꯗ꯭꯭ꯔꯤꯗ ꯀꯥꯛꯊꯠꯈ꯭꯭ꯔꯦꯗ
ꯑꯩꯁꯨ ꯑꯩꯁꯨ ꯍꯥꯡꯂꯝꯃꯦ
ꯐꯤ ꯁꯥꯕꯅꯤꯅꯀꯣ ꯑꯗꯨ ꯃꯇꯝ ꯂꯩꯇꯦꯕ ꯏꯗꯤꯠꯀꯨꯝꯕ ꯇꯧꯕꯒꯤ ꯃꯇꯝꯗꯣ
ꯑꯗꯨꯒ ꯑꯗꯨꯒ ꯑꯃꯨꯛ ꯑꯥ ꯀꯔꯤ ꯑꯣꯏꯅ ꯊꯥꯒꯠꯁꯤꯔꯅꯦ ꯍꯟꯕ ꯀꯥꯟꯗ ꯑꯃꯨꯛ ꯀꯧꯊꯣꯛꯈ꯭ꯔꯦꯅꯦ
ꯑꯗꯨ ꯅꯪꯒꯤꯗꯤ ꯀꯔꯤ ꯊꯥꯒꯠꯀꯅꯤ ꯐꯥꯝꯗ ꯆꯠ ꯄꯒꯤ ꯍꯩꯒꯨꯝꯕ ꯎꯝ ꯐ꯭ꯥꯔꯝ ꯁꯨꯕꯒꯤ ꯑꯗꯨꯒꯨꯝ ꯊꯥꯒꯠꯂꯨꯅꯦ ꯑꯩꯈꯣꯏꯗꯤ ꯐꯥꯝꯁꯨ ꯂꯩꯇꯦ
ꯑꯗꯨꯕꯨ ꯍꯣꯏ ꯑꯗꯨꯁꯨ ꯆꯨꯝꯃꯦ ꯑꯗꯨꯕꯨ ꯑꯃꯨꯛꯀ ꯑꯗꯨꯗꯤ ꯌꯨꯝ ꯂꯥꯛꯄ ꯌꯨꯝ ꯂꯥꯛꯄ ꯃꯇꯝ ꯈꯛꯇ ꯑꯣꯏꯕ ꯑꯃꯨꯛꯀ ꯏꯝꯐꯥꯜꯗ ꯁ꯭ꯀꯨꯜ ꯀꯥꯢꯌꯦꯕ ꯑꯈꯣꯏꯁꯨ
ꯑꯣ
ꯑꯗꯨꯅ ꯑꯗꯨꯗ ꯑꯃꯨꯛ ꯆꯠꯈ꯭ꯔꯅꯤꯀꯣ
ꯎꯝ
ꯑꯗꯨꯒꯤ ꯀꯔꯤ ꯑꯣꯏꯅ ꯇꯧꯁꯤꯔ ꯑꯗꯣ ꯁꯤꯒꯨꯝꯕ ꯇꯧꯕꯁꯨ ꯖꯥꯠ ꯖꯥꯠ ꯖꯥꯠ ꯊꯥꯒꯠꯄꯁꯨ ꯍꯥꯏꯕꯗꯤ ꯃꯤꯅ ꯌꯦꯡꯕꯗꯣ ꯑꯗꯨꯝ ꯄꯦꯟꯗꯦꯕꯀꯣ ꯑꯩꯈꯣꯏ ꯃꯣꯕꯥꯡꯒꯤ ꯑꯣꯏꯔꯗꯤ ꯃꯣꯕꯥꯡꯒꯤ ꯑꯗꯨꯒ ꯁꯤꯒꯨꯝꯕ ꯐꯥꯝ ꯆꯠꯄꯒꯤꯁꯨ ꯑꯣꯏꯔꯗꯤ ꯑꯗꯨꯒ ꯁꯥꯒꯨꯝꯕ ꯂꯣꯏꯕ ꯑꯗꯨꯒꯨꯝꯕ ꯑꯣꯏ ꯑꯃ ꯅꯠꯇ꯭ꯔꯗꯤ
ꯎꯝ
ꯖꯥꯠ ꯖꯥꯠ ꯇꯧꯔꯗꯤ ꯃꯤꯁꯨ ꯃꯣꯏ ꯌꯥꯡꯅꯤꯡꯉꯔꯣꯏꯕ
ꯎꯝ
ꯑꯗꯨꯒꯤ ꯑꯃꯨꯛ ꯑꯩꯁꯨ ꯇꯣꯛꯈ꯭ꯔꯕꯅꯤꯍꯦ ꯇꯧꯗꯤ ꯇꯧꯅꯤꯡꯕ ꯍꯩꯇꯕ
ꯑ ꯍꯩꯕꯗꯤ ꯇꯧꯗꯗꯤ ꯁꯨꯡꯍꯩ ꯍꯩꯇꯕꯅꯦ ꯇꯧꯔꯛꯀꯥꯟ ꯍꯩꯗꯧꯕꯅꯦ
ꯍꯣꯏꯅꯦ ꯑꯗꯨ ꯑꯩꯈꯣꯏꯅ ꯀꯔꯤ ꯇꯧꯕꯤꯔꯣ ꯈꯪꯗꯦ ꯑꯃꯨꯛ ꯑꯗꯨꯝ ꯇꯧꯔꯗꯤ ꯍꯥꯏꯁꯨ ꯍꯥꯏꯈ꯭ꯔꯅꯤ ꯅꯠꯇ꯭ꯔꯥ
ꯎꯝ ꯑꯁꯤ ꯍꯧꯖꯤꯛꯀꯤ ꯌꯨꯇ꯭ꯌꯨꯕꯔ ꯑꯐꯥꯎꯕꯁꯤꯡꯁꯨ ꯃꯣꯏꯁꯨ ꯍꯥꯟꯅꯒꯤ ꯈꯪꯉꯤ ꯍꯧꯖꯤꯛ ꯍꯛꯇ ꯐꯥꯎꯔꯛꯂꯤꯁꯤꯅꯦ ꯆꯍꯤ ꯀꯌꯥꯔ ꯑꯣꯏꯅ ꯍꯣꯠꯅꯔꯤꯁꯦ ꯃꯇꯝ ꯌꯥꯝ ꯆꯪꯉꯦꯕ
ꯑꯗꯨꯅꯤ ꯑꯗꯨꯅꯤ ꯑꯩꯈꯣꯏ
ꯐꯣꯟꯃꯨ ꯐꯣꯟ ꯐꯣꯟꯁꯨ ꯏꯁꯃꯥꯔꯠ ꯐꯣꯟ ꯅꯠꯇ꯭ꯔꯗꯤ ꯌꯥꯗꯦꯕ